ꯍꯜꯂꯣ
ꯍꯜꯂꯣ ꯀꯩꯗꯧꯔꯤꯕ꯭ꯔꯣ ꯑ ꯇꯥꯔꯦ ꯀꯩꯗꯧꯔꯤꯕ꯭ꯔꯣ
ꯊꯪꯖꯤꯡ ꯃꯦꯠꯅꯤꯡꯉꯥꯏ ꯀꯔꯤꯅꯣ ꯃꯔꯣꯏ ꯁꯦꯝꯔꯒ ꯂꯩꯕꯅꯤ
ꯑꯩꯒꯤ ꯀꯔꯤ ꯏꯟꯁꯥꯡ ꯊꯣꯡꯉꯦ
ꯍꯧꯖꯤꯛꯅ ꯊꯣꯡꯔ ꯂꯩꯑꯦ ꯊꯣꯡꯕꯁꯨ ꯍꯧꯎꯁꯨ ꯍꯧꯗ꯭ꯔꯤꯗ
ꯀꯩ ꯁꯥꯡ
ꯀꯩꯅꯣ ꯎꯝ ꯌꯦꯟꯗꯣ ꯃꯆꯥ ꯄꯤꯛꯑꯦ ꯑꯗꯨ ꯑꯣꯏꯔꯁꯨ ꯆꯥꯛ ꯆꯥꯁꯦ ꯍꯥꯏꯔꯒ ꯉꯁꯥꯏ ꯎꯝ ꯏꯄꯥꯗꯣ ꯂꯥꯛꯑꯒꯀꯣ
ꯅꯪ ꯂꯥꯛꯄꯒꯤ ꯑꯣꯏꯔꯝꯒꯅꯤꯗ ꯅꯪ ꯅꯈꯣꯏ ꯌꯦꯟ ꯍꯥꯠꯄꯗꯣ
ꯅꯠꯇꯦꯗ ꯍꯪꯗꯦ ꯑꯦ
ꯑꯣꯔꯝꯒꯅꯤ
ꯑꯗꯨꯒꯤꯔ ꯈꯟꯗꯦ ꯐꯖꯅꯥ ꯆꯥꯊꯣꯛꯀꯦ ꯉꯁꯤꯗꯤ ꯃꯣꯏ ꯊꯔꯂꯦ
ꯎ
ꯂꯣꯏꯅ ꯃꯤ ꯂꯣꯏꯅ
ꯍꯔꯥꯎꯔꯝꯒꯅꯦ ꯑꯗꯨꯗꯤ
ꯑꯁ ꯉꯁꯥꯏꯗ ꯂꯥꯛꯔꯒꯀꯣ ꯏꯃꯥꯗꯣ ꯀꯩꯅꯣ ꯎꯝ ꯑ ꯀꯔꯤꯔꯣ ꯁꯨꯃꯥꯡꯗꯣ ꯋꯥꯏ ꯋꯥꯏ ꯁꯦꯠ ꯋꯥꯏ ꯇꯔ ꯂꯩꯔꯝꯃꯣꯏ ꯀꯤꯆꯥꯡꯒ ꯇꯩꯈ꯭ꯔꯦ ꯑꯗꯣ ꯃꯥ ꯑꯗꯨꯗ ꯇꯩꯈ꯭ꯔꯦ ꯑꯩꯅ ꯔꯨꯝꯗꯣ ꯇꯩꯕ ꯑꯃꯨꯛꯀ ꯑꯗꯨꯒ ꯑ ꯀ꯭ꯔꯤꯄꯤꯅꯥ ꯕꯤꯁꯤꯈꯣꯏꯗꯤ ꯃꯣꯏꯒꯤꯗꯣ ꯁꯨꯕꯤꯗꯦꯗ ꯍꯌꯦꯡꯅ ꯁꯨꯕꯤꯔ
ꯌꯨꯝ ꯁꯦꯡꯕ ꯂꯣꯏꯕ꯭ꯔꯣ
ꯌꯨꯝ ꯇꯩꯕꯗꯤ ꯂꯣꯏꯈ꯭ꯔꯦ ꯄꯪ ꯇꯧ ꯇꯧꯈ꯭ꯔꯕꯅꯤ ꯉꯁꯤꯗꯤ
ꯅꯪꯅ ꯑꯩꯈꯣꯏꯒꯤ ꯅꯣꯏ ꯍꯨꯏꯅꯥꯎꯗꯣ꯫ ꯌꯥꯝ ꯍꯥꯔꯥꯎꯔꯝꯒꯅꯤꯅꯦ꯫
ꯍꯔꯥꯎꯕꯗꯣ ꯂꯣꯏꯔꯦꯀꯣ ꯃꯥꯗꯣ꯫
ꯎꯝ
ꯑꯩꯅ ꯑꯆꯥꯄꯣꯠ ꯄꯨꯔꯛꯇꯕꯤꯒꯤꯀꯣ ꯑꯩꯒꯤ ꯕꯦꯛꯁꯤꯡꯗꯣ ꯃꯥꯅ ꯑꯗꯨꯝ ꯌꯦꯡꯉꯒ ꯂꯩꯔꯝꯕ꯫
ꯎꯝ ꯑꯃꯨꯛ ꯂꯧꯔꯒ ꯄꯤꯌꯨꯅꯦ ꯑꯗꯨꯗꯤ꯫
ꯉꯁꯥꯏ꯫ ꯎꯝ ꯀꯩꯅꯣ ꯏꯅꯥꯎ ꯅꯨꯄꯤꯕꯨꯥ ꯊꯥꯔ ꯊꯥꯈꯤꯕꯅꯦ ꯏꯅꯥꯎ ꯫ ꯅꯨꯄꯥꯗꯣ ꯌꯥꯗꯕꯒꯤ꯫ ꯑꯗꯨ ꯆꯠꯂꯒ ꯂꯧꯎꯔꯒ ꯄꯨꯔꯛꯄꯗꯣ ꯃꯥꯗꯣ ꯑꯩꯈꯣꯏ ꯏꯃꯥꯅꯥ ꯄꯤꯕꯒꯤ ꯆꯥꯈꯤꯕꯅꯦ ꯑꯅꯤꯃꯛ
ꯑꯩꯉꯣꯟꯗꯁꯨ ꯄꯤꯔꯝꯃꯒ ꯆꯠꯄꯅꯦ ꯄꯦꯀꯦꯠ ꯑꯃ ꯄꯤꯔꯝꯃꯦ꯫
ꯀꯩꯅꯣ꯫
ꯅꯨꯡꯗꯥꯥꯎ ꯄꯤꯔꯥꯃꯦ꯫ ꯎ ꯎꯝ
ꯍꯧꯖꯤꯗꯤ ꯀꯅꯥ ꯀꯅꯥ ꯂꯩꯔꯝꯅꯤ꯫
ꯃꯤ ꯂꯣꯏꯅ ꯂꯩ ꯍꯧꯖꯤꯛꯇꯤ ꯃꯥ꯫ ꯃꯥꯗꯣ ꯀꯩꯅꯣ ꯍꯨꯏ ꯑꯩꯒꯤ ꯍꯨꯏꯗꯣ꯫ ꯑꯩꯅ ꯀꯩꯅꯣ ꯑꯥ ꯑꯁꯤ ꯗꯁꯕꯤꯟ ꯂꯪꯊꯣꯛꯄ ꯃꯐꯝꯗ ꯑꯩꯅ ꯀꯔꯤ ꯀꯔꯤꯔꯣ ꯑꯗꯨꯝ ꯂꯪꯊꯣꯛꯄ ꯁꯤ ꯌꯦꯟ ꯁꯦꯝꯕꯒꯤꯗꯣ ꯑꯗꯨꯒꯤ ꯍꯧꯖꯤꯛꯁꯨ ꯆꯦꯜꯂꯒ ꯂꯩꯌꯦ꯫
ꯌꯥꯗꯦ꯫
ꯆꯥꯅꯤꯡꯕꯒꯤꯅꯤ꯫
ꯅꯣꯏꯗꯤ ꯀꯩ ꯏꯟꯖꯥꯟ ꯆꯥꯕ꯭ꯔꯥ꯫
ꯑꯩꯈꯣꯏꯗꯤ ꯌꯥꯝ ꯑꯍꯥꯎ ꯑꯍꯥꯎꯕ ꯌꯦꯟꯁꯥꯡ ꯆꯥꯏꯅꯦ ꯁꯧꯒꯔꯤꯒ꯫ ꯍꯋꯥꯏ ꯑꯁꯥꯡꯕꯤꯗꯣ꯫
ꯀꯃꯥꯏꯅ ꯆꯥꯕ꯭ꯔꯣ ꯑꯗꯨꯗꯣ꯫
ꯃꯤꯛꯁ ꯃꯤꯛꯁ ꯇꯧꯔꯒ ꯆꯥꯕꯅꯤꯅꯦ꯫
ꯑꯗꯣ ꯍꯥꯎꯕꯔꯣ꯫
ꯍꯥꯎꯋꯏꯗ ꯑꯩꯈꯣꯏ ꯏꯅꯥꯎꯅꯨꯄꯤꯅ ꯑꯗꯨꯝ ꯆꯥꯁꯦ ꯍꯥꯏꯕ ꯃꯥꯅ ꯇꯧꯔꯛꯄꯒꯤ ꯇꯧ ꯊꯣꯡꯕꯅꯦ ꯑꯩꯅ꯫
ꯑꯣ꯫
ꯆꯥꯛꯇꯣ ꯃꯥꯅ ꯊꯣꯡꯕ ꯌꯦꯟꯁꯥꯛꯁꯨ ꯁꯦꯝꯕ꯫
ꯑꯣ
ꯑꯗꯨꯒ ꯊꯪ ꯎꯝ꯫ ꯊꯥꯡꯖꯤꯡ ꯃꯦꯠꯄ ꯆꯥꯕ꯫
ꯊꯥꯡꯖꯤꯡꯗꯣ ꯀꯩꯅꯣ ꯑꯥ ꯂꯣꯗꯕꯅꯦ ꯃꯥꯗꯣ꯫ ꯊꯥꯡꯖꯤꯡꯗꯣ ꯑꯩꯅ ꯁ ꯂꯣꯕ ꯂꯧꯔꯗꯤ ꯑꯃꯨꯛ ꯄꯣꯛꯈꯥꯏꯒꯅꯤ ꯍꯥꯏꯕꯒꯤꯀꯣ ꯄꯣꯛꯈꯥꯏꯒꯅꯤ ꯃꯥ ꯑꯗꯨꯒꯤ ꯂꯣꯗꯧ ꯂꯧꯕꯅꯤꯕ
ꯍꯥꯎꯢꯗ ꯍꯥꯎ ꯑꯦ ꯍꯩꯖꯤꯡ ꯐꯥꯏ
ꯑ
ꯂꯣꯏꯕ꯭ꯔꯣ ꯍꯥ
ꯂꯣꯏꯔꯦ ꯁꯦꯝꯕ ꯂꯣꯏꯔꯦ ꯀꯩꯗꯧꯔꯤꯅꯣ ꯑꯗꯨꯝ ꯐꯝꯃꯒ ꯂꯩꯕ꯭ꯔꯥ ꯀꯩ ꯇꯧꯔꯒ ꯂꯩꯕ꯭ꯔꯥ
ꯃꯄꯥꯟꯗ ꯐꯝꯃꯒ ꯂꯩꯕꯅꯦ
ꯑꯣ ꯇꯣꯅꯤꯡ ꯀꯣꯛ ꯈꯪꯕ꯭ꯔꯥ ꯅꯪ ꯇꯣꯅꯤꯡ ꯀꯣꯛ ꯈꯪꯕ꯭ꯔꯥ
ꯈꯪꯗꯦꯗ ꯃꯃꯤꯡꯗꯤ ꯇꯥꯏ ꯑꯗꯨꯕꯨ ꯎꯝ ꯃꯁꯛꯇꯣ ꯈꯪ
ꯑꯩ ꯌꯥꯝ ꯆꯥꯒꯟꯕꯗꯣ ꯁꯤꯡꯖꯨꯗ ꯃꯦꯠꯂꯒ ꯑꯩꯅ ꯄꯥꯝꯃꯦ ꯍꯥꯏꯕꯗꯣ ꯃꯅꯝ ꯅꯝꯊꯤꯕꯗꯣ
ꯑꯣ ꯑꯣ ꯈꯪꯉꯦ
ꯑꯗꯨꯗꯣ ꯑꯩ ꯀꯩꯅꯣ ꯂꯧꯗꯒꯤ ꯄꯨꯔꯛꯑꯒ ꯑꯁꯤ ꯑꯩꯈꯣꯏ ꯑꯩꯈꯣꯏ ꯗꯇ ꯁꯦꯝꯕꯤꯕ ꯃꯐꯝꯗꯣ ꯃꯔꯣꯛꯑꯒ ꯃꯔꯣꯛ ꯀꯩ ꯀꯩꯅꯣ ꯊꯥꯕꯤꯕꯗꯣ ꯑꯗꯨꯗ ꯑꯩꯅ ꯈꯤꯇꯪ ꯍꯥꯞꯄꯤꯕ ꯅꯍꯥꯟꯗꯣ ꯑꯗꯨꯒ ꯍꯧꯖꯤꯛꯗꯣ ꯌꯥꯝ ꯍꯧꯔꯒ ꯂꯩꯔꯝꯃꯦ ꯍꯌꯦꯡ ꯄꯨꯣꯔꯛꯀꯦ ꯑꯁꯦꯛꯕ ꯍꯥꯌꯦꯛ ꯄꯨꯔꯥꯛ ꯀꯦ
ꯑꯥ
ꯍꯥꯎꯔꯅꯤ
ꯎꯝ
ꯎꯝ
ꯐꯖꯅ ꯍꯧꯔ ꯂꯩꯔꯝꯃꯦꯕ
ꯑꯣ
ꯈꯤꯇꯪ ꯍꯥꯞꯄꯗꯣ ꯃꯥꯗꯣ ꯊꯨꯅ ꯀꯩꯅꯣ ꯇꯧꯋꯦ ꯑꯁ ꯑꯦ ꯑꯣ ꯑꯩꯈꯣꯏꯒꯤ ꯀꯩꯅꯣ ꯑꯁꯤ ꯑꯁ ꯂꯣꯏꯔꯦꯀꯣ ꯑꯩꯒꯤ ꯑꯩꯈꯣꯏꯗꯣ ꯌꯥꯝ ꯃꯛ ꯃꯄꯥꯟꯗ ꯂꯣꯏꯔꯦ ꯅꯍꯥꯟꯗꯤ ꯀꯩꯅꯣ ꯅꯍꯥꯟꯗꯤ ꯑ ꯕꯥꯞ ꯊꯝꯃꯅꯦ ꯑꯗꯣ ꯍꯧꯖꯤꯛꯀꯥꯟ ꯊꯝꯗꯕꯒꯤ
ꯀꯤꯕ꯭ꯔꯣ
ꯃꯤ ꯂꯥꯑꯗꯤ ꯀꯤꯗꯧ ꯃꯥꯂꯦ ꯑꯩꯈꯣꯏꯗꯤ ꯀꯤꯔꯣꯏ ꯑꯗꯨ ꯃꯤ ꯂꯥꯛꯑꯗꯤ ꯀꯤꯗꯧ ꯃꯥꯜꯂꯦꯕꯣ ꯑꯁ ꯃꯣꯏꯗꯤ ꯌꯥꯝ ꯃꯝꯃꯦ ꯍꯥꯏꯔꯒ
ꯑꯩꯍꯥ
ꯊꯕꯛ ꯂꯩꯇꯕ꯭ꯔꯣ ꯍꯧꯖꯤꯛ
ꯊꯕꯛ ꯂꯩꯇ꯭ꯔꯦ ꯃꯄꯥꯟꯗ ꯐꯝꯔꯒ ꯃꯅꯨꯡ ꯆꯡꯂꯗꯤ ꯇꯨꯝꯒꯅꯤ
ꯑꯁ ꯑꯩꯈꯣꯏꯗꯤ ꯆꯥꯛꯁꯨ ꯆꯥꯗ꯭ꯔꯤꯌꯦ
ꯈꯣꯏꯗꯤ ꯂꯣꯏꯁꯤꯟꯈ꯭ꯔꯦ ꯏꯃꯥꯗꯤ ꯂꯥꯛꯇ꯭ꯔꯤ
ꯄꯨꯡ ꯄꯨꯡ ꯀꯌꯥꯗ ꯂꯥꯛꯇꯣꯏꯔꯣ ꯃꯣꯏꯗꯤ ꯀꯥꯏꯗ ꯆꯛ ꯆꯥꯕ꯭ꯔꯣ ꯑꯗꯨꯗ ꯑꯗꯨꯝ ꯆꯥꯕ꯭ꯔꯥ
ꯎꯝ ꯍꯜꯂꯛꯔꯒ ꯆꯥꯅꯤ
ꯑꯁ ꯊꯦꯡꯉꯦꯍꯦ ꯏꯃꯥꯗꯣ ꯁꯔꯗꯦ ꯇꯥꯏ ꯍꯥꯏꯌꯦ
ꯌꯥꯝ ꯐꯩꯩꯅ ꯗꯨꯗꯤ
ꯎꯝ
ꯏꯟꯁꯥꯡ ꯍꯥꯥꯎꯇꯕꯒꯤ
ꯉꯁꯥꯏꯗꯨ ꯆꯥꯛ ꯈꯔ ꯌꯥꯝꯅ ꯍꯥꯞ ꯍꯥꯞꯄ ꯌꯥꯗ꯭ꯔꯣ
ꯌꯥꯝ ꯍꯥꯞꯄꯅꯦꯍꯦ
ꯑꯗꯨ ꯍꯥꯞꯔꯁꯨ ꯑꯃꯨꯛ ꯂꯥꯝꯔꯅꯤꯗ
ꯃꯤ ꯃꯌꯥꯝ ꯆꯥꯕꯅꯤꯅ ꯈꯤꯇꯪ ꯈꯤꯇꯪ ꯆꯥꯔꯝꯒꯅꯤ ꯎꯝ
ꯑꯩꯈꯣꯏꯒꯤ ꯃꯔꯣꯛ ꯑꯇꯦꯛꯄ ꯑ ꯀꯔꯤꯅꯣ ꯃꯄꯥꯟꯗ ꯍꯧꯕꯗꯣ
ꯑ
ꯑꯗꯨꯗ ꯌꯥꯝ ꯂꯩꯌꯦ
ꯑꯗꯨꯗꯤ ꯍꯌꯦꯡꯀꯣ ꯍꯩꯅꯧꯒ ꯃꯦꯠꯂꯒꯀꯣ ꯆꯥꯁꯦ ꯎꯝ
ꯑꯗꯨꯒ
ꯍꯪꯒꯥꯝꯒꯤ ꯀꯔꯤꯅꯣ ꯃꯍꯤ ꯂꯩꯕꯗꯣ
ꯑꯣ ꯑꯣ ꯑꯣ ꯍꯪꯒꯥꯝꯒꯤ ꯎꯝ
ꯑꯩꯗꯤ ꯁꯤꯡꯖꯨ ꯆꯥꯅꯤꯡꯈꯔꯦ ꯑꯩꯅ ꯄꯥꯝꯕꯗꯣ ꯍ ꯑꯗꯨꯗꯤ ꯌꯥꯝ ꯂꯩꯕ ꯂꯩꯕꯒꯤꯀꯣ ꯍꯧꯖꯤꯛꯁꯨ ꯆꯥꯒꯅꯤ ꯑꯗꯣ ꯀꯣꯕꯤꯗꯤ ꯂꯩꯇꯦ
ꯎꯝ ꯅꯣꯏ ꯁꯤꯡꯆꯨꯗ ꯍꯥꯞꯔꯗꯤ ꯌꯥꯝ ꯍꯥꯎꯔꯝꯅꯤ
ꯎꯝ ꯑꯗꯨꯒ ꯎꯝ ꯀꯔꯤꯅꯣ ꯅꯀꯨꯞꯄꯤ ꯅꯠꯇꯕ ꯎꯝ ꯀꯔꯤ ꯃꯔꯣꯏꯅꯣ ꯈꯪꯗꯦ ꯑꯩ ꯏꯄꯥꯕꯨ ꯂꯧꯗ ꯌꯥꯝ ꯂꯩꯕ ꯃꯥꯜꯂꯦ ꯃꯣꯏꯗꯣ ꯑꯁ ꯉꯁꯥꯏꯗꯣ ꯄꯨꯔꯛꯑꯣ ꯍꯥꯏꯔꯗꯤ ꯑꯗꯨꯒꯨꯝꯕꯔ ꯈꯪꯗꯦ ꯍꯣꯔꯦ ꯑꯦ ꯉꯁꯥꯏꯗꯨ ꯄꯨꯔꯛꯑꯣ ꯍꯥꯏꯕꯤꯔꯗꯤ ꯐꯒꯗꯧꯕꯀꯣ ꯃꯥꯅ ꯗꯨꯝ ꯍꯥꯏꯔ ꯂꯩꯔꯝꯕ
ꯑꯣ ꯄꯨꯔꯛꯑꯗꯤ ꯍꯌꯦꯡꯒꯤ ꯆꯞ ꯆꯥꯔꯅꯤꯅꯦ
ꯎꯝ ꯅꯣꯡ ꯆꯨꯗꯧ ꯃꯥꯜꯂꯦꯕꯣ ꯉꯁꯤꯁꯦ ꯐꯤ ꯃꯌꯥꯝ ꯁꯨꯕꯤꯔꯒ ꯕ꯭ꯂꯦꯡꯀꯦꯠ ꯑꯍꯨꯝꯅꯦ ꯏꯃꯥꯅ ꯁꯨꯕꯤꯕꯗꯣ ꯅꯣꯟ ꯆꯨꯈ꯭ꯔꯦ ꯅꯣꯡ ꯆꯨꯈ꯭ꯔꯦ ꯑꯗꯨꯒ ꯎꯝ ꯅꯣꯡ ꯈꯤꯇꯪ ꯈꯤꯇꯪ ꯆꯨꯋꯦ
ꯎꯝ
ꯍꯩ ꯍꯥ ꯊꯕꯛ ꯂꯣꯏꯕ꯭ꯔꯣ
ꯂꯣꯏꯔꯦ ꯑꯩꯒꯤꯗꯤ ꯑꯗꯣ ꯁꯤꯡꯖꯨꯗꯣꯅ ꯑ ꯇꯧꯕꯤ ꯇꯧꯗ꯭ꯔꯤꯌꯦ ꯍꯤꯡꯖꯥꯡꯗꯣ ꯍꯥꯎꯅ ꯇꯧꯔꯁꯅꯨ ꯅꯣꯡ ꯆꯨꯔꯗꯤ ꯃꯩꯗꯣ ꯆꯠꯀꯗꯧ ꯃꯥꯜꯂꯦꯍꯦ
ꯆꯠꯂꯣꯏꯗ
ꯑꯩꯒꯤ ꯕꯤꯇ꯭ꯔꯤꯁꯨ ꯁꯚꯦꯟꯇꯤ ꯑꯗꯨ ꯈꯛꯇꯅꯦ ꯉꯁꯥꯏꯅ ꯆꯥꯔꯖ ꯇꯧꯔꯝꯃꯤꯕ ꯑꯗꯨꯒ ꯉꯁꯥꯏꯅ ꯄꯥꯏꯔꯒ ꯂꯩꯔꯝꯕ
ꯄꯋꯥꯔ ꯕꯦꯡ ꯂꯩꯁꯤꯗꯤ
ꯗꯗꯥ ꯆꯠ ꯗꯗꯥ ꯗꯗꯥ ꯆꯠꯈ꯭ꯔꯗꯤ ꯄꯋꯥꯔ ꯕꯦꯡꯗꯣ ꯑꯩꯒꯤ ꯑꯃꯨꯛ ꯑꯩꯒꯤ ꯂꯧꯔꯅꯤ ꯃꯥꯒꯤ ꯂꯧꯗꯣ ꯃꯥ ꯏꯝꯐꯥꯜꯗ ꯆꯠꯀꯦ ꯍꯥꯏꯕꯗꯣ
ꯑꯁꯦꯡꯕ ꯆꯠꯅꯤ ꯍꯥꯏꯕ꯭ꯔꯣ
ꯌꯥꯔꯗꯤ ꯆꯠꯀꯅꯤ ꯍꯥꯏ ꯃꯟꯗꯦꯗ
ꯑꯦꯁ ꯀꯔꯤ ꯊꯕꯛ ꯂꯩꯕꯒꯤꯔꯅꯦ
ꯑꯗꯨꯗ ꯂꯩꯔꯒꯦ ꯍꯥꯏꯌꯦ
ꯌꯨꯝꯗ ꯂꯩꯕꯅ ꯅꯨꯡꯉꯥꯏꯕꯅꯦ
ꯎꯝ ꯃꯥꯒꯤꯗꯨꯁꯨ ꯖꯣꯕꯀꯥꯁꯨ ꯂꯥꯛꯈ꯭ꯔꯦ ꯍꯥꯏ ꯑꯗꯨ ꯃꯥꯒꯤ ꯃꯤꯡꯗꯣ ꯂꯥꯛꯈ꯭ꯔꯦ ꯍꯥꯏ ꯑꯗꯨ ꯖꯣꯕꯀꯥꯔꯠꯒꯨꯝꯕ ꯑꯗꯨ ꯀꯔꯤ ꯀꯔꯤꯅꯣ ꯎ ꯇꯥꯟꯕ ꯌꯥꯕ ꯑꯗꯨ ꯇꯧꯕꯅ ꯃꯥꯒꯤꯗꯣ ꯅꯨꯡꯉꯥꯏꯒꯅꯤ ꯑꯗꯨꯗ ꯂꯩꯕꯗꯨ ꯃꯥꯒꯤ ꯋꯥꯒꯅꯦꯕ
ꯑꯥ
ꯄꯪꯉꯦ ꯃꯥꯗꯣ ꯐꯖꯅ ꯆꯨꯔꯦꯀꯣ ꯅꯣꯡꯁꯦ
ꯐꯣꯟ ꯇꯧꯔꯛꯇ꯭ꯔꯣ
ꯇꯧꯔꯛꯇꯦ
ꯌꯨꯃꯪ ꯌꯨꯃꯪ ꯌꯨꯝ ꯌꯧꯕ꯭ꯔꯥ ꯍꯪꯅꯤꯡꯉꯦ ꯀꯣꯜ ꯇꯧꯔꯛꯄꯁꯨ ꯌꯥꯕꯅꯤꯅ
ꯇꯧꯔꯛꯇꯦ ꯃꯥꯗꯣ ꯃꯥꯁꯨ ꯑꯁ ꯑꯩꯈꯣꯏꯅꯤꯗꯤ ꯀꯣꯜ ꯇꯧꯗꯦꯗ ꯇꯧꯗ꯭ꯔꯤꯌꯦꯗ ꯑꯩꯅ ꯋꯥꯆꯞꯇ ꯃꯦꯁꯦꯁ ꯊꯥꯕ ꯑꯗꯨ ꯈꯛꯇꯅꯤ
ꯈꯔ ꯈꯔꯗꯤ ꯇꯧꯕ ꯌꯥꯕꯅꯤ ꯅꯪꯁꯨ
ꯑꯁ ꯇꯧꯅꯤꯡꯉꯦ ꯀꯃꯥꯏꯅ ꯀꯧꯒꯦꯔꯣ ꯀꯧꯅꯕꯁꯨ ꯇꯜ ꯇꯟꯂꯦꯗ ꯀꯧꯗ꯭ꯔꯤ ꯀꯧ ꯈꯪꯗꯦ ꯈꯔꯗꯤ ꯈꯔꯗꯤ ꯎꯝ ꯇꯜꯂꯦ ꯍꯥꯏꯕ ꯇꯥꯔꯦ
ꯀꯔꯤꯒꯤ
ꯈꯔ ꯀꯨꯏꯅ ꯂꯩꯔꯗꯤ ꯐꯒꯗꯕ ꯑꯗꯨꯒ ꯂꯩꯁꯨ ꯂꯩꯃꯤꯟꯅꯕ ꯅꯠꯁꯨ ꯅꯠꯇꯦ
ꯆꯥꯛꯆꯥꯥꯔꯣ ꯂꯥꯝꯗ꯭ꯔꯣ
ꯍꯥ
ꯆꯥꯛ ꯂꯥꯝꯗ꯭ꯔꯣ
ꯑꯩ ꯀꯩꯅꯣ ꯁꯤꯡꯖꯨꯒꯨꯝꯕ ꯁꯦꯝꯈꯤꯒꯦ ꯍꯣꯔꯦꯟ ꯑꯃꯨꯛ ꯇꯧꯔꯛꯑꯣꯀꯣ
ꯑ ꯑ ꯐꯔꯦ ꯐꯔꯦ
ꯍꯥ